ꯑꯗꯨꯝ ꯇꯧꯕꯅꯦ ꯃꯣꯏꯁꯤ ꯃꯨꯊꯠꯄꯁꯨ ꯈꯪꯗꯕꯩꯀꯣ ꯎꯝ
ꯄꯩꯁꯥꯗꯣ ꯀꯩ ꯍꯥꯏꯅꯤ ꯆꯠꯂꯝꯗꯥꯏꯗ ꯁꯨꯝ ꯌꯦꯡꯍꯧꯗꯕꯩꯀꯣ
ꯎꯝ ꯅꯤꯡꯖ ꯋꯥꯡꯖ ꯂꯩꯕꯗꯣ
ꯁꯤꯃꯗꯤ ꯆꯨꯔꯟ ꯁꯤꯃꯗꯤ ꯌꯥꯟ ꯑꯅꯤ ꯌꯥꯅꯤ ꯖꯦꯔꯣꯗꯒꯤꯩ ꯍꯧꯈ꯭ꯔꯦ ꯅꯍꯥꯟꯒꯤ ꯑꯃ ꯑꯩꯅ ꯊꯣꯔꯛꯇꯦ ꯍꯥꯏꯕꯗꯣ ꯑꯗꯨꯗ ꯉꯁꯤ ꯊꯣꯔꯛꯑꯦ ꯉꯁꯤ ꯊꯣꯔꯛꯑꯦ ꯑꯗꯨꯒ ꯑꯃꯗꯤ ꯃꯥꯡꯉꯦ ꯇꯨꯌꯦꯞꯇ ꯍꯧꯈꯤꯕꯗꯣ ꯑꯗꯨꯗꯤ ꯃꯥꯡꯉꯦ
ꯑ ꯃꯨ ꯃꯥꯥꯡꯒꯁ ꯀ
ꯎꯝ ꯑꯗꯨ ꯇꯥꯣ ꯑꯗꯨꯝ ꯇꯥꯛꯄꯤꯔꯛꯑꯗꯤ ꯃꯥꯡꯉꯁꯨ ꯀꯩꯁꯨ ꯀꯥꯏꯗꯦ ꯍꯥꯏꯕ ꯇꯥꯛꯣ ꯑꯗꯨ ꯂꯤꯃꯤꯠꯇ ꯂꯩꯔꯗꯤ ꯃꯥꯡꯕꯗꯤ ꯄꯥꯎꯅꯤꯗꯅ ꯑꯗꯨꯅꯤ ꯅꯪꯒꯤ ꯇꯥꯁ ꯀ꯭ꯌꯥꯁ ꯀ꯭ꯌꯥ ꯁꯨꯔ ꯄꯨꯂꯛꯄꯅ ꯃꯉꯥꯕꯤꯔ ꯍꯥ ꯅꯪ ꯇꯥꯁꯁꯨ ꯀꯌꯥ ꯄꯤꯔ ꯍꯟꯗꯛꯀꯤ ꯇꯥꯁꯇꯣ ꯀꯌꯥ ꯄꯤꯔꯛꯀꯦꯕ
ꯑꯗ ꯀ ꯇ ꯊ ꯑ ꯑꯩꯗꯣꯏꯅꯤ ꯁꯥꯕꯦꯟꯅꯤꯗꯅ ꯍꯥꯟꯅ ꯂꯩꯕꯗ ꯂꯣꯏꯈ꯭ꯔꯦꯕ ꯉꯁꯥꯏ ꯑꯍꯥꯟꯕꯩ ꯇꯧꯕꯗ
ꯎꯝ
ꯃꯉꯥ ꯑꯃꯒ ꯄꯤꯔꯛꯑꯦ ꯑꯗꯨꯗꯩ ꯊꯥꯔꯇꯤ ꯇꯨ ꯁꯨꯔꯦꯗꯅ
ꯎꯝ
ꯁꯨꯗ ꯇꯁ ꯍꯅ ꯃ ꯂꯅ
ꯑꯩ ꯍꯟꯗꯛꯀ ꯇꯨꯋꯇꯤ ꯋꯥꯟ ꯁꯨꯗꯅꯤ
ꯑꯩ ꯊꯇꯗꯅꯇ ꯀꯗꯅ ꯈꯜꯂꯣ ꯌꯥ ꯃꯥ ꯑꯗꯨꯝ ꯇꯧꯔꯤꯈꯩ ꯌꯥꯏꯑꯕ ꯍꯥꯏꯗꯤ ꯃꯣꯏ ꯃꯤꯈꯩꯁꯦꯃ ꯃꯥꯔꯣꯏꯕ
ꯃꯤ ꯌꯥꯝꯗꯕꯣ ꯑꯔꯝꯗ
ꯎꯝ ꯁꯤꯅꯕꯨ ꯐꯥꯦꯗ
ꯔꯣꯏꯔꯈꯣꯏ ꯊꯄꯤ
ꯑꯩꯈꯣꯏ ꯈꯔꯒ ꯑꯗꯨꯝ ꯐꯪꯃꯤꯟꯅꯕ
ꯎꯝ
ꯌꯥꯝ ꯊꯥꯖꯗꯅ ꯐ ꯆꯪꯗ꯭ꯔꯣ ꯌꯥꯝꯅ ꯅꯣꯛꯅꯤꯡꯕ ꯑꯃ ꯑꯣꯏꯌꯦꯦ
ꯑꯩꯗꯤ ꯊꯥꯖꯩ ꯑꯩꯗꯤ ꯅꯍꯥꯟꯗꯩꯅꯣꯗ ꯍꯥꯏꯖꯗꯤꯦ ꯑꯗꯨꯃꯁꯦ ꯃꯁꯤꯁꯨꯦ ꯌꯥꯝ ꯀꯥꯟꯅꯩꯅ
ꯍ ꯍꯔꯥꯎ ꯑꯣꯈ꯭ꯔꯦ
ꯑꯩꯗꯤ ꯁꯨꯝꯕ ꯌꯥꯝ ꯌꯥꯎꯔꯕꯩꯅꯦ ꯄꯣꯠꯁꯦ ꯑꯣꯏꯅꯤ ꯑꯣꯏꯔꯣꯏ ꯍꯥꯏꯕꯁꯦ ꯈꯪꯉꯦꯕ ꯑꯣꯏꯣꯏ ꯇꯧꯕ ꯀꯣꯩꯁꯗ ꯍꯣꯁꯇꯣꯇꯣ ꯊꯣꯛ ꯄ
ꯃꯤꯒ ꯆꯦꯟꯅꯗꯕꯤꯗ ꯑꯃ ꯀꯩꯅꯣ ꯇꯧꯗ꯭ꯔꯣ ꯖꯣꯁꯣꯐꯀꯤ ꯃꯤꯅ ꯄꯩꯁꯥ ꯇꯥꯜꯂꯤꯔꯣ ꯇ꯭ꯔꯥꯟꯁꯀ꯭ꯔꯤꯞꯇꯅꯤ ꯐꯣꯟ ꯇꯧꯕꯗ ꯅꯠꯇꯦ
ꯑꯣꯣꯏ ꯆꯥꯁꯀꯤ ꯐ ꯁꯤ ꯑꯃ ꯇꯔ
ꯑꯩ ꯇ꯭ꯔꯥꯟꯁꯀ꯭ꯔꯤꯞꯇ ꯌꯥꯒꯗꯕꯅꯦꯃꯤ
ꯅꯪ ꯌꯥꯈꯤꯗ ꯀꯩꯗ ꯌꯥꯈꯤꯗꯕꯅꯗꯕ
ꯑꯍꯥꯟꯕꯒꯤ ꯑꯩꯉꯣꯟꯗ ꯇꯦꯁ ꯇꯧꯍꯟꯕ ꯑꯗꯨ ꯔꯤꯖꯦꯛ ꯆꯠꯈꯤꯕ
ꯑꯣꯍꯣ ꯏꯍꯟꯕꯗꯣ ꯃꯣꯏꯅꯕꯨꯣꯏ ꯊꯔꯑꯒ ꯍꯟꯗꯛꯛꯇꯦ ꯕ꯭ꯂꯣꯛꯀ ꯇꯧꯔꯛꯏꯅꯦ ꯀꯩꯗꯧꯗ ꯈꯗꯤꯅꯦ ꯕ꯭ꯂꯣꯛ ꯇꯧꯔꯛꯏ ꯍꯟꯗꯛꯇꯦ ꯇ ꯆꯀ ꯄꯨꯡ ꯑꯃꯗꯩꯅ ꯄꯨꯡ ꯃꯉꯥꯁꯤꯗꯅꯦ ꯎꯝ ꯀꯤꯃꯥ ꯍꯦꯟꯁ ꯑꯅꯤꯁꯦ ꯁꯤꯁꯦ ꯑꯣꯕꯂꯦꯞ ꯇꯧꯕ ꯀꯌꯥꯔꯛ ꯀꯌꯥꯒꯤꯒꯦ ꯄꯨꯡ ꯈꯨꯗꯤꯡꯗꯤ ꯌꯥꯎꯔꯤꯕ ꯄꯨꯡ ꯈꯨꯗꯤꯡꯒꯤ ꯑꯃꯃꯝ ꯇꯔꯑꯣ ꯑꯩꯣꯏꯃꯦꯟ ꯑꯗꯨꯗꯤ ꯐꯣꯔ ꯑꯣꯏꯌꯦꯕ ꯃꯣꯏꯁꯤꯗ ꯑꯃꯅ ꯄꯨꯡ ꯑꯃꯅꯦ ꯄꯨꯡ ꯃꯉꯥ ꯐꯥꯎ ꯍꯥꯏꯗꯤ ꯑꯅꯤ ꯑꯍꯨꯝ ꯃꯔꯤ ꯃꯉꯥ ꯑꯣꯏꯗꯅ
ꯎꯝ
ꯑꯣꯕ ꯂꯦ ꯇꯕ ꯅꯥꯅ ꯍꯥꯎ ꯃꯦꯅꯤ ꯇꯥꯏ ꯑꯋꯥꯥꯏꯦꯀꯣꯡ ꯕꯤꯇ꯭ꯋꯤꯟ ꯇꯦꯟ ꯑꯦ ꯑꯦꯝ ꯑꯦꯟ ꯇꯨ ꯄꯤ ꯑꯦꯝ ꯑꯗꯨ ꯋꯥ ꯐꯣꯔꯗ ꯄ ꯃꯁꯤꯡ ꯊꯤꯔꯀꯥꯟ ꯇꯧꯗ ꯁꯤꯕꯨ ꯐꯪꯗ꯭ꯔꯗꯤ ꯇꯧꯅꯤꯡꯉꯗꯣꯏꯅꯦꯕ ꯂ
ꯑꯗꯨꯅꯤ ꯏꯔꯥꯏꯜ ꯏꯔꯥꯏꯜ ꯍꯥꯏꯕꯗꯤ ꯑꯣꯏꯗꯣꯏꯅꯤ ꯃꯁꯥ ꯃꯁꯥ ꯑꯅꯤꯅ
ꯃꯃ ꯆꯥ ꯃ ꯆꯥꯗꯅꯦ ꯐꯥꯒꯦꯗ ꯕꯥꯅꯤ ꯀꯣ ꯀꯌꯥꯁ ꯂꯦ ꯇꯁ
ꯁꯠꯁꯤꯔꯤ ꯀ ꯉꯁꯤꯒꯤ ꯑꯩ ꯀꯒ ꯑꯃꯗ ꯆꯠꯇ꯭ꯔꯤꯗ ꯉꯁꯥꯏ ꯑꯃ ꯃꯥꯡꯈ꯭ꯔꯦ ꯁꯤꯒ ꯑꯅꯤ ꯁꯨꯕ
ꯑꯅꯤꯁꯨ ꯋꯥꯔꯗ ꯑꯣꯏꯖ
ꯎꯝ ꯑꯁꯇꯉꯥꯡ ꯇꯨꯏꯁꯟ ꯄꯩꯁꯥꯗꯣ ꯀꯃꯥꯏꯅ ꯍꯥꯏꯗꯣꯏꯅꯣ ꯑꯩꯨ ꯒ꯭ꯌꯥꯟ ꯑꯃꯝ ꯇꯥꯗ꯭ꯔꯦꯅ ꯇꯧꯔꯨꯁ
ꯃꯥꯥꯟꯗꯦ ꯍꯪꯉꯣ ꯍꯥꯏ ꯑꯉꯥꯡ ꯑꯃꯒꯤꯔꯅꯤ ꯑꯃꯛꯀꯤꯔ
ꯃꯉꯣꯟꯗ ꯀꯃꯥꯏꯅ ꯍꯥꯏꯔꯛꯏ ꯍꯥꯏꯒꯦ ꯄꯩꯁꯥ ꯃꯇꯥꯡꯗ ꯍꯥꯏꯅꯈꯤꯗꯕ꯭ꯔꯣ
ꯑꯗꯨꯅ ꯍꯥꯏꯒꯦ ꯁꯧꯔꯤꯁꯦ ꯑꯩꯈꯣꯏꯁꯨꯣ ꯐꯖꯅ ꯍꯥꯏꯅꯈꯤꯗ꯭ꯔꯦꯗ ꯑꯗꯨ ꯇꯧꯔꯥꯗꯤ ꯇꯧꯁꯤꯟꯒꯦꯗꯥꯅ ꯍꯥꯟꯅ ꯍꯥꯏꯅꯔꯝꯒꯗ
ꯍꯣꯏ ꯑꯅꯤ ꯑꯉꯥꯡ ꯑꯅꯤꯒꯤ ꯑꯗꯨꯝ ꯇꯔꯥꯒ ꯍꯥꯏꯅꯔꯒ ꯑꯗꯨꯝ ꯍꯣꯏ ꯍꯣꯏ ꯌꯥꯔꯦ ꯌꯥꯔꯦ ꯀꯥꯏꯅ ꯇꯧꯈꯒ꯭ꯔꯦ ꯍꯥꯏꯕ
ꯑꯗꯨꯅꯦ ꯇꯔꯥꯕꯦꯛꯇꯧ ꯃꯥꯜꯂꯦ ꯍꯥꯏꯗꯤ ꯃꯖꯨꯝ ꯇꯧꯅꯒꯔꯕꯗꯣ ꯑꯗꯨꯨꯅꯦ
ꯑꯣ
ꯑꯩ ꯐꯛꯂꯥꯡꯁꯤꯗ ꯈꯤꯇꯪ ꯈꯦꯠꯂꯨ ꯌꯥꯕꯇꯦ ꯀꯦꯜꯂꯛꯇꯧꯒꯤꯅꯕꯨ
ꯑꯦꯁ ꯑꯩ ꯐꯦꯟꯒ ꯀꯟꯅ ꯊꯥ ꯌꯥꯗꯗꯤ ꯑꯗꯨꯝ ꯄꯣꯗ꯭ꯔꯣ ꯄꯗ꯭ꯔꯣꯛꯅꯤ ꯀꯦꯜꯂꯤꯁꯤ ꯄꯨꯔꯥ ꯂꯨꯄꯥ ꯆꯧꯉꯥ ꯄꯤꯔꯒ ꯂꯩꯕ ꯀꯥꯅꯤ
ꯄꯨꯡꯁꯤꯡ ꯗꯥꯔꯦꯛ ꯄꯨꯊꯣꯛꯑꯣ ꯍꯥꯏꯖꯤꯜꯂꯛꯑꯦ ꯃꯣꯏꯁꯤꯗꯦ ꯄꯨꯡ ꯀ꯭ꯌꯥꯗ ꯑꯦꯠ ꯋꯥꯠ ꯇꯥꯏꯝ ꯕꯤꯇ꯭ꯋꯤꯟ ꯐꯥꯏꯚ ꯑꯦꯟ ꯁꯤꯛꯁ ꯋꯤꯜ ꯗ ꯇꯨ ꯍꯦꯟꯁ ꯑꯣꯐ ꯑꯦ ꯀ꯭ꯠꯁꯠ ꯁꯥꯏꯠ ꯆ ꯁꯃꯩ ꯁꯃꯩ ꯎꯝ ꯄꯖꯤ ꯑꯦꯊ ꯁꯁꯤ ꯁꯋꯦ ꯁꯤ ꯐꯔ ꯁꯤꯛꯁꯇꯤ ꯕꯥꯢ ꯑꯂꯕꯦꯟꯅ ꯏꯟꯇꯨ ꯇꯧꯗꯣꯕ ꯅꯪ ꯄꯨꯡ ꯀꯌꯥ ꯍꯧꯒꯠꯀꯦ
ꯃꯉꯥ ꯃꯤꯅꯠ ꯀꯨꯟꯗ
ꯇꯨꯝꯃꯣ ꯑꯗꯨꯗꯤ
ꯇꯨꯝꯃꯗꯣꯏ
ꯐꯃꯨꯡ ꯊꯥꯂꯣ
ꯊꯥꯔꯦ ꯢꯕꯦꯝ ꯍꯤꯞꯄꯦ
ꯋꯔꯤ ꯐꯖꯟ ꯁꯥꯅꯔꯗꯤ ꯂꯤꯁꯤꯡ ꯑꯅꯤ ꯑꯍꯨꯝ ꯇꯥꯟ ꯌꯥꯅꯤꯅ
ꯌꯥꯅꯤ ꯌꯥꯅꯤ ꯌꯨꯝꯗ ꯂꯩꯑꯀꯥꯟꯗ ꯁꯥꯟꯅꯁꯤ ꯁꯤꯃ ꯂꯣꯏꯔꯒ ꯇꯨꯝꯃꯁꯤ ꯄꯨꯡ ꯇꯔꯥ ꯃꯈꯥꯏ ꯇꯥꯜꯂꯩꯔꯝ ꯇꯔꯥꯃꯊꯣꯢ ꯃꯈꯥꯏ ꯕꯥꯔꯣ ꯑꯃ ꯑꯅꯤ ꯑꯍꯨꯝ ꯃꯔꯤ ꯃꯉꯥ ꯄꯨꯡ ꯇꯔꯦꯠ ꯇꯨꯝꯗꯣꯏꯅꯦꯕ ꯑꯁ ꯃꯦꯀꯞꯁꯤꯅ ꯊꯣꯛꯈꯤꯁꯤꯅ ꯊꯣꯛꯈꯤꯁꯤꯅꯅꯦ ꯄꯨꯡ ꯃꯔꯤ ꯃꯈꯥꯏꯗꯒꯤ ꯍꯧꯔꯅꯤ ꯃꯤꯀꯞ ꯊꯣꯛꯑꯒ ꯂꯩꯔꯛꯇꯣꯏꯁꯦ ꯎꯝ ꯎꯝ ꯇꯩꯅꯣ ꯑꯗꯨ ꯋꯥꯔꯤꯒ ꯑꯝꯇ ꯁꯥꯟꯅꯈꯤꯗ꯭ꯔꯕꯣ
ꯃꯥ ꯍꯥꯏ
ꯑꯣ
ꯋꯥꯔꯤ ꯁꯥꯕꯗꯣ ꯐꯥꯔꯛ ꯇꯗꯧꯕ ꯃꯥꯜꯂꯦ ꯑꯩ ꯌꯨꯝꯗ ꯂꯩꯇꯕꯩ
ꯑꯣꯝ
ꯢꯝꯐꯥꯜ ꯂꯩ ꯍꯥꯢꯔꯥ ꯄꯣꯏꯊꯧꯖꯝ ꯂꯩ ꯍꯥꯏꯖꯤꯜꯂꯛꯄ꯭ꯋꯥꯅꯤ ꯑ
ꯃꯥꯅꯥꯟꯗꯤ ꯀꯥꯏꯗ ꯀꯥꯏꯗ ꯌꯥꯝ ꯆꯠ ꯀꯤꯒ ꯌꯥꯝ ꯍꯥꯏꯒꯤꯝ ꯑꯉꯥꯡ ꯆꯨꯔꯥꯀꯣꯟꯒꯤ ꯑꯗꯨꯗ ꯃꯨꯛ ꯆꯠꯄ ꯃꯨꯗꯨꯗꯩ ꯑꯃꯨꯛ ꯑꯗꯨ ꯌꯧꯁꯤꯟꯕꯒ ꯌꯥꯝ ꯇꯧꯒꯤꯝ
ꯊꯕꯛꯇꯤ ꯐꯖꯅ ꯍꯥꯡꯢ ꯃꯌꯨꯝ ꯂꯩꯔꯝꯃꯤꯅ꯫
ꯎꯝ ꯊꯕꯛ ꯍꯥꯡꯉꯃꯤꯅꯅꯦ ꯃꯤꯒꯤ
ꯃꯤꯅ ꯀꯣꯏ ꯀꯧꯕꯗꯣ
ꯇ꯭ꯔꯁꯨ ꯑꯃꯨꯛ ꯅꯨꯡꯉꯥꯏꯇꯕꯁꯅꯦ ꯃꯥ ꯇꯣꯏꯁꯤ ꯎꯝ ꯊꯕꯛꯁꯦ ꯈꯔ ꯕꯦ ꯃꯤꯖꯦ ꯕꯂꯨ ꯈꯔ ꯂꯩ ꯍꯟꯗ ꯌꯥꯗꯦ